ꯍꯣꯢ ꯇꯥꯏ ꯍꯣꯢ ꯑꯗꯣ ꯍꯧꯖꯤꯛꯀꯤꯗꯣ ꯐꯣꯟꯗꯣ ꯐꯣꯟꯗꯣ ꯃꯨꯠꯈꯤꯕ ꯑꯩꯁꯨ ꯈꯪꯍꯧꯗ꯭ꯔꯦ
ꯑꯣ ꯅꯦꯠꯋꯛ ꯅꯨꯡ ꯕ ꯃꯥꯜꯂꯦꯀꯣ ꯎ ꯎꯝ ꯀꯩꯅꯣꯅꯦ ꯑꯥꯎꯠꯗꯣꯔ ꯑꯦꯛꯇꯤꯚꯤꯇꯤ ꯄꯥꯝꯃꯦꯅ ꯍꯥꯏ ꯍꯥꯏꯕ
ꯍꯥꯏꯌꯣ ꯍꯥꯏꯒꯟꯕ
ꯑꯦ ꯑꯥꯎꯠꯗꯣꯔ ꯐꯤꯖꯤꯀꯦꯜꯁꯦꯀꯣ ꯑꯗꯨꯅ ꯅꯪꯅ ꯖꯤꯝ ꯆꯠꯁꯦꯕ ꯅ ꯍꯥꯏꯕꯗꯨꯁꯨ ꯏꯟꯇꯔꯦꯁ ꯂꯩꯌꯦꯅ ꯑꯩꯅ ꯍꯥꯏꯕꯀꯣ ꯑꯗꯨꯝ ꯄꯥꯝꯃꯦꯅ ꯍꯥꯏꯔꯨꯕ
ꯎꯝ
ꯑꯩ ꯈꯣꯟꯁꯦ ꯚꯣꯏꯁ ꯔꯦꯀꯣꯔꯗꯤꯡ ꯆꯠꯄ ꯃꯥꯜꯂꯦꯗ ꯁꯣꯔꯦ ꯑ ꯏꯀꯣꯒꯣ ꯏꯀꯣ ꯆꯠꯄ ꯃ ꯍꯜꯂꯣ
ꯑꯣ ꯇꯥꯏꯌꯦ ꯇꯥꯏꯌꯦ ꯇꯥꯕ꯭ꯔꯣ
ꯌꯥꯔꯦ ꯌꯥꯔꯦ ꯌꯥꯔꯦ ꯌꯥꯔꯦ ꯐꯨꯠꯕꯣꯜꯒꯨꯝꯕꯗꯤ ꯁꯥꯟꯅꯕ꯭ꯔꯣꯕ ꯕ꯭ꯔꯗꯁꯦ
ꯑꯩ ꯍꯥꯟꯅ ꯁꯥꯟꯅꯔꯝꯃꯦ ꯍꯣꯏ
ꯀ꯭ꯂꯞꯇ ꯁꯥꯟꯅꯕ꯭ꯔꯥ
ꯑꯣ ꯀ꯭ꯂꯞ ꯑꯃꯗ ꯁꯅꯔꯝꯃꯦ
ꯑꯣ ꯀꯔꯤ ꯀ꯭ꯂꯞꯇꯅꯣ
ꯅꯦꯔꯣꯀꯗ
ꯑꯣ ꯑꯣ ꯍꯧꯖꯤꯛꯇꯤ ꯌꯥ ꯁꯥꯟꯅꯗ꯭ꯔꯕꯣ
ꯑꯖꯤꯛꯇꯤ ꯁꯦꯟꯅꯗ꯭ꯔꯦ ꯃꯇꯝꯁꯨ ꯐꯪꯗ꯭ꯔꯦ
ꯑꯣ
ꯑꯗꯨꯕꯨ ꯏꯆꯥꯁꯨ ꯍꯧꯖꯤꯛ ꯆꯍꯤ ꯃꯉꯥ ꯁꯨꯔꯦ ꯑꯗꯨ ꯑꯩ ꯑꯃꯨꯛ ꯑꯈꯣꯏ ꯀꯣꯆ ꯈꯣꯏꯒ ꯈꯪꯅꯕ ꯂꯩꯕꯀꯣ ꯈꯔ ꯁꯚꯦꯟ ꯑꯩꯠ ꯀꯨꯝꯕ ꯌꯧꯕ ꯃꯇꯝꯗ ꯅꯧꯅ ꯑꯗꯨꯝ ꯍꯥꯟꯅ ꯁꯥꯟꯅꯕ ꯇꯝꯍꯟꯒꯦ ꯍꯥꯏꯅ ꯈꯂꯦ
ꯑꯣ ꯑꯉꯥꯡꯁꯦ
ꯎꯝ
ꯑꯥ ꯑꯣ ꯐꯩꯌꯦ ꯃꯄꯥꯅ ꯏꯟꯇꯔꯦꯁ ꯂꯩꯔꯗꯤꯀꯣ ꯑꯗꯨꯝ ꯑꯉꯥꯡꯁꯨ ꯏꯟꯇꯔꯦꯁ ꯂꯩꯔꯝꯒꯅꯤ ꯑꯗꯨꯗꯤ
ꯎꯝ ꯑꯗꯣ ꯑꯩ ꯋꯥꯈꯜꯂꯣꯟꯗꯤ ꯈꯪꯗꯦꯅꯦ ꯑꯈꯣꯏ ꯇ꯭ꯔꯥꯏꯕꯦꯜ ꯑꯈꯣꯏꯁꯦ ꯏꯁꯄꯣꯔꯠꯀꯤ ꯂꯥꯏꯟꯗ ꯈꯔ ꯁꯣꯟꯕ ꯃꯥꯜꯂꯦ ꯍꯥꯏꯅ ꯈꯜꯂꯦꯕꯀꯣ
ꯎꯝ ꯁꯣꯟ ꯁꯣꯟꯕ ꯍꯥꯏꯁꯦ
ꯎꯝ ꯑꯈꯣꯏꯅꯁꯨ ꯐꯖꯅ ꯃꯇꯝꯗ ꯇ꯭ꯔꯦꯟ ꯇꯧꯍꯧꯗꯕꯀꯣ ꯑꯗꯨꯅꯁꯨ ꯑꯣꯏꯕ ꯌꯥꯏꯅꯦꯀꯣ
ꯍꯣꯏ ꯑꯗꯨꯒ ꯁꯞꯄꯣꯔꯠ ꯍꯥꯏꯕ ꯑꯃ ꯆꯪꯉꯤꯅ ꯎꯝ ꯑꯗꯨꯒꯤ ꯑꯩꯗꯤ ꯍꯥꯟꯅ ꯑꯩ ꯑꯩꯁꯨ ꯍꯣꯏ ꯍꯧꯖꯤꯛ ꯕ꯭ꯔꯗꯔꯅ ꯍꯥꯏꯔꯕꯗ ꯑꯩꯁꯨ ꯃꯇꯝ ꯈꯔ ꯍꯦꯜꯂꯦꯕꯀꯣ ꯍꯥꯟꯅ ꯃꯦꯗꯥꯝ ꯃꯦꯔꯣ ꯀꯣꯝꯒꯤ ꯃꯅꯥꯛꯇ ꯕꯣꯛꯁꯤꯡ ꯆꯠꯂꯝꯃꯦ ꯑꯗꯨꯒ ꯑꯗꯨ ꯃꯇꯝꯗ ꯑꯩꯗꯣ ꯎꯝ ꯈꯔ ꯄ꯭ꯔꯣꯕ꯭ꯂꯦꯝ ꯂꯩꯕꯀꯣ ꯅꯃꯣꯁꯇꯥꯔ ꯈꯤꯇꯪ ꯑꯗꯨꯝ ꯊꯦꯡꯉꯁꯨ ꯑꯗꯨꯝ ꯕ꯭ꯂꯤꯗꯤꯡ ꯑꯗꯨꯝ ꯇꯥꯕꯀꯣ ꯅꯍꯤ ꯇꯥꯕꯀꯣ ꯑꯗꯨꯒꯤ ꯇꯣꯛꯊꯣꯛꯑꯦ ꯑꯗꯨ ꯇꯣꯛꯊꯣꯛꯑꯒ ꯑꯃꯨꯛ ꯕꯣꯜ ꯀꯥꯎꯕ ꯍꯧꯔꯦ ꯕꯣꯜ ꯀꯥꯎꯕ ꯍꯧꯕꯗ ꯍꯥꯟꯅ ꯀꯤꯞꯄꯔꯒꯤꯗ ꯆꯪꯉꯝꯃꯦ ꯀꯤꯞꯄꯔ ꯆꯪꯕꯗꯒꯤꯗꯤ ꯈꯨꯠꯁꯦ ꯁꯣꯛꯄ ꯀꯤꯞꯄꯔ ꯀꯩꯅꯣ ꯇꯧꯕꯗꯀꯣ
ꯎꯝ
ꯑꯗꯨꯒꯤ ꯑꯃꯨꯛ ꯑꯗꯨꯗꯒꯤ ꯑꯗꯨ ꯇꯣꯛꯑꯒ ꯑꯃꯨꯛ ꯀꯩꯅꯣ ꯇꯧꯔꯦ ꯁꯥꯟꯅꯕꯒꯤ ꯆꯦꯜꯂꯒ ꯇꯧꯔꯒ ꯂꯦꯗ ꯑꯃꯨꯛ ꯆꯦꯜꯂꯦ ꯆꯦꯟꯒ ꯑꯗꯨꯝ ꯁꯥꯟꯅꯕ ꯍꯧꯔꯦ ꯑꯗꯨ ꯁꯥꯟꯅꯕ ꯍꯧꯕꯀꯥꯟꯗ ꯑꯩꯁꯦ ꯑꯁ ꯀꯩ ꯍꯥꯏꯁꯤꯔ ꯁꯄꯣꯔꯠ ꯋꯥꯠꯄꯩ ꯍꯥꯏꯁꯤꯔ ꯑꯗꯨꯗꯤ ꯑꯗꯨꯝ ꯇꯣꯛꯊꯣꯛꯈ꯭ꯔꯦ
ꯑꯗꯣ ꯑꯗꯨ ꯏꯁꯥꯗ ꯌꯥꯗꯕ ꯑꯗꯨ ꯀꯔꯤꯒꯤꯅꯣꯅꯦꯀꯣ ꯍꯥꯏꯗꯤ ꯍꯥꯟꯅꯗꯨꯗꯒꯤ ꯀꯔꯤ ꯈꯪꯍꯧꯗꯅ ꯑꯗꯨꯝ ꯇꯧꯈꯤꯕ꯭ꯔꯥ ꯏ ꯅꯥꯍꯤ ꯇꯥꯕꯗꯣ
ꯑꯗꯣ ꯍꯥꯟꯅꯁꯦ ꯑꯩ ꯑꯉꯥꯡ ꯑꯣꯏꯔꯤꯉꯩꯗ ꯈꯔ ꯇꯨ ꯏꯌꯔꯁ ꯔ ꯊ꯭ꯔꯤ ꯏꯌꯔꯁ ꯔ ꯑꯉꯥꯡ ꯄꯣꯛꯑꯕ ꯀꯥꯟꯗ ꯑꯩꯈꯣꯏ ꯏꯃꯥꯒꯤ ꯃꯥꯒꯤ ꯑꯦꯜꯕꯣꯗꯨꯅ ꯎꯝ ꯅꯥꯇꯣꯟꯗ ꯈꯔ ꯊꯦꯡꯕꯤ ꯍꯥꯏꯌꯦ ꯄꯣꯕ ꯃꯇꯝꯗꯀꯣ ꯈꯔ
ꯑꯣ ꯄꯣꯛ ꯄꯣꯛꯊꯣꯛꯄ ꯃꯇꯝꯗ ꯅꯠꯇ꯭ꯔꯒ ꯄꯨꯛ ꯃꯅꯨꯡꯗ
ꯇ ꯄꯣꯛꯊꯣꯛꯄ ꯃꯇꯝꯗ ꯄꯣꯛꯊꯣꯛꯄ ꯂꯣꯏꯕ ꯃꯇꯝꯗ ꯑꯥꯐꯇꯔ ꯇꯨ ꯊ꯭ꯔꯤ ꯌꯔꯁꯒꯨꯝꯕ ꯃꯇꯝꯗꯒ ꯍꯣꯏ ꯄꯣꯕ ꯀꯥꯟꯗ ꯃꯥꯒꯤ ꯑꯦꯜꯕꯣꯗꯨꯅ ꯁꯦ ꯅꯥꯇꯣꯟꯗ ꯈꯔ ꯊꯤꯡꯕꯤ ꯍꯥꯏꯌꯦ ꯃꯗꯨꯒꯤ ꯍꯧꯖꯤꯛꯄꯨꯗꯤ ꯑꯣꯄ꯭ꯔꯦꯁꯟ ꯇꯧꯔꯨꯔꯒ ꯀꯩꯅꯣ ꯇꯧꯔꯨꯔꯦ ꯑꯗꯨꯕꯨ ꯍꯧꯖꯤꯛ ꯑꯗꯨꯝ ꯑꯩꯈꯣꯏ ꯕꯣꯛꯆꯤꯡ ꯆꯠꯄ ꯈꯣꯢꯗꯤ ꯑꯗꯨꯝ ꯑꯣꯄꯔꯦꯁꯟꯒꯨꯝꯕ ꯇꯧꯕꯁꯦ ꯑꯩꯈꯣꯏꯒꯤ ꯋꯤꯛꯅꯦꯁ ꯄꯣꯏꯟ ꯑꯣꯏꯅ ꯎꯕꯀꯣ ꯃꯄꯥꯝꯕ ꯈꯣꯠꯄ ꯇꯧꯕ ꯀꯥꯟꯗ ꯑꯗꯨꯒꯤ ꯏ ꯇꯥꯔꯗꯤ ꯑꯗꯨꯝ ꯂꯦꯞ ꯍꯥꯢꯕꯀꯣ
ꯑꯣ ꯍꯣ ꯑꯣ ꯑꯁ ꯅꯨꯡꯉꯥꯏꯇꯦ ꯑꯗꯣ ꯏꯁꯥꯒꯤ ꯗ꯭ꯔꯤꯝ ꯐꯨꯜꯐꯤꯜ ꯇꯧꯗꯕꯗꯣ ꯑꯩꯈꯣꯏ ꯑꯉꯥꯡ ꯑꯉꯥꯡꯗ ꯑꯣꯏꯅ ꯐꯖꯅꯀꯣ ꯁꯦꯝꯍꯜꯂꯒ ꯑꯩꯈꯣꯏ ꯕ꯭ꯔꯣꯗꯔꯅ ꯉꯁꯥꯏ ꯍꯥꯏꯕꯗꯣ ꯏꯀꯣ ꯑꯩ ꯏꯀꯣ ꯆꯠꯂꯦꯅꯦ ꯁꯤꯁꯦ
ꯑꯩꯒꯤ ꯈꯣꯟꯅꯦ ꯅꯪꯒꯤꯔꯣ ꯑꯣ ꯍꯣꯏ ꯑꯗꯨꯃꯥꯏꯅ ꯇꯧꯕꯅꯦ ꯍꯥꯏꯕꯗꯤ ꯃꯤ ꯄꯥꯏꯕ ꯌꯥꯝꯕꯅꯤꯅꯀꯣ
ꯑꯣ ꯍꯣ ꯍꯣ
ꯕꯦꯁꯇꯤ ꯅꯪꯅ ꯑꯩ ꯃꯈꯣꯟ ꯇꯥꯕꯗꯣ ꯑꯗꯨ ꯂꯥꯏꯕꯛ ꯐꯔꯕꯅꯦ
ꯑꯣ ꯐꯔꯦ ꯐꯔꯦ ꯐꯔꯦ ꯑꯗꯨ ꯀꯩꯅꯣꯅꯦ ꯎꯝ
ꯈꯔꯗꯤ ꯀꯩ ꯍꯥꯏꯕ ꯑ ꯍꯣꯏ ꯅꯪꯅ ꯍꯥꯏꯕ ꯈꯛꯇꯪ ꯇꯥꯔꯒ ꯑꯩꯅ ꯍꯥꯏꯕ ꯑꯃꯨꯛ ꯇꯥꯗꯕ ꯑꯨꯃꯥꯏꯅ ꯇꯧꯕꯁꯨ ꯌꯥꯎꯕꯅꯦꯕ
ꯀꯩꯅꯣꯅꯦ ꯑꯩꯈꯣꯏ ꯕ꯭ꯔꯗꯔꯅ ꯉꯁꯥꯏ ꯍꯥꯏꯕꯗꯣ
ꯎꯝ
ꯑꯩꯈꯣꯏ ꯇ꯭ꯔꯥꯏꯕꯦꯜꯁꯤꯡꯁꯦ ꯀꯩꯅꯣ ꯇꯧꯋꯦ ꯑꯩꯈꯣꯏꯁꯦ ꯗꯤꯁꯤꯄ꯭ꯂꯤꯟ ꯋꯥꯠꯄꯀꯣ ꯈꯔ
ꯃꯥꯅꯦ ꯃꯥꯅꯦ ꯍꯣꯏ ꯎꯝ
ꯏꯁꯄꯣꯔꯠꯁ ꯂꯥꯏꯟꯗ ꯑꯣꯏꯔꯒꯅ ꯐꯖꯅ ꯆꯠꯍꯟꯁꯦꯀꯣ ꯂꯥꯏꯔꯤꯛ ꯍꯣꯏ ꯑꯗꯨ ꯄꯨꯔꯥ ꯊꯥꯗꯣꯛꯈ꯭ꯔꯣ ꯍꯥꯏꯕ ꯅꯠꯇꯦꯀꯣ ꯑꯗꯨꯕꯨ ꯗꯤꯁꯤꯄ꯭ꯂꯤꯟ ꯅꯥꯥꯏꯅ ꯀꯣ ꯃꯃꯥ ꯃꯄꯥꯅ ꯄꯨꯔ ꯁꯞꯄꯣꯔꯠ ꯇꯧꯔꯒ ꯑꯗꯨ ꯅꯠꯇꯦꯕ ꯑꯩꯈꯣꯏꯗꯤ ꯈꯔ ꯐꯥꯎꯗꯣꯔꯛꯄꯁꯤꯁꯨ ꯃꯃꯥ ꯃꯄꯥꯅ ꯌꯥꯗꯕꯗ ꯑꯉꯥꯡꯗꯨꯅꯀꯣ ꯃꯁꯥꯃꯛꯇꯨꯅ ꯈꯔ ꯏꯟꯇ꯭ꯔꯦꯁ ꯂꯩꯃꯟꯕꯒꯤ ꯊꯣꯛꯄꯒꯨꯝꯕ ꯑꯗꯨ ꯉꯥꯛꯇꯅꯦꯕ ꯍꯥꯏꯗꯤ ꯃꯃꯥ ꯃꯄꯥꯅ ꯁꯦꯝꯂꯒ ꯁꯞꯄꯣꯔꯠ ꯇꯧꯔ ꯑꯗꯨ ꯅꯠꯇꯦ ꯅꯦꯕꯀꯣ ꯅꯠꯇ꯭ꯔꯣ ꯑꯩꯅ ꯁꯨꯝ ꯈꯪꯕꯗꯀꯣ
ꯍꯣꯏ
ꯑꯗꯨꯅꯗꯤ ꯃꯤ ꯑꯁꯣꯝꯗ ꯄꯨꯔꯥ ꯗꯤꯁꯤꯞ ꯄ꯭ꯂꯤꯟ ꯂꯩꯅ ꯑꯉꯥꯡ ꯑꯣꯏꯔꯤꯉꯩꯗ ꯇꯧꯔꯛꯄꯗꯨꯒꯗꯤ ꯑꯗꯨ ꯀꯝꯄꯤꯠ ꯇꯧꯕꯗꯗꯤ ꯂꯨ ꯔꯅꯤꯕꯀꯣ ꯅꯠꯇ꯭ꯔꯣ ꯍꯥꯏꯗꯤ ꯏꯁꯄꯣꯔꯠꯁ ꯍꯥꯏꯕꯁꯤꯗ ꯍꯣꯏ
ꯑꯃꯔꯣꯝꯗ ꯑꯩꯈꯣꯏ ꯏꯆꯤꯟ ꯏꯅꯥꯎ ꯃꯩꯇꯩꯈꯣꯏꯗꯤ ꯃꯣꯏꯗꯤ ꯌꯥꯝ ꯀꯩꯅꯣ ꯇꯧꯋꯦ ꯑꯩꯈꯣꯏꯅ ꯍꯣꯏ ꯑꯩꯈꯣꯏꯅ ꯍꯨꯖꯤꯛ ꯍꯨꯖꯤꯛ ꯑꯩ ꯗꯨ ꯍꯥꯟꯅ ꯑꯥꯔꯃꯤꯒꯤ ꯇ꯭ꯔꯥꯏ ꯇꯧꯔꯝꯃꯦꯀꯣ ꯐꯥꯏꯚ ꯇꯥꯏꯝꯁꯀꯨꯝꯕ ꯑꯗꯨꯝ ꯇ꯭ꯔꯥꯏ ꯇꯧ ꯇꯧꯔꯝꯃꯦ ꯈꯨꯃꯟ ꯂꯝꯄꯥꯛꯥꯎꯇ ꯆꯦꯜꯂꯒ ꯑꯗꯨꯒ ꯆꯦꯟꯕ ꯃꯇꯝꯗꯁꯨ ꯑꯗꯨꯝ ꯊꯣꯛꯂꯛꯑꯦ ꯑꯗꯨꯕꯨ ꯂꯥꯏꯕꯛ ꯊꯤꯕ ꯍꯥꯏꯕꯕꯨ ꯃꯦꯗꯤꯀꯜꯗ ꯑꯃꯨꯛ ꯂꯩꯍꯧꯕ ꯔꯤꯇꯔꯟꯗ ꯂꯩꯍꯧꯕ ꯁꯨꯃꯥꯏꯅ ꯇꯧꯋꯦꯕꯀꯣ
ꯑꯗꯨꯗ ꯑꯩꯈꯣꯏ ꯄ꯭ꯔꯦꯛꯇꯤꯁ ꯇꯧꯕ ꯀꯥꯟꯗ ꯑꯩꯈꯣꯏꯒꯤ ꯀꯔꯅꯦꯜ ꯔꯤꯇꯥꯌꯔ ꯆꯠꯄ ꯅꯨꯄꯥꯅ ꯑꯩꯈꯣꯏꯗ ꯑꯗꯨꯝ ꯄ꯭ꯔꯤ ꯇ꯭ꯔꯦꯅꯤꯡ ꯄꯤꯌꯦꯕꯀꯣ
ꯑꯥ
ꯑꯗꯨꯗ ꯑꯉꯥꯡ ꯆꯍꯤ ꯅꯤ ꯇꯔꯦꯠ ꯃꯇꯝꯗꯒꯤ ꯃꯣꯏꯗꯤ ꯇ꯭ꯔꯦꯛ ꯁꯨꯏꯠ ꯍꯥꯞꯄꯒ ꯈꯨꯃꯟ ꯂꯝꯄꯥꯛ ꯁ꯭ꯇꯦꯗꯤꯌꯝꯒꯤ ꯏꯁꯤꯡ ꯑꯁꯥꯡꯕ ꯂꯩꯕꯗꯣ ꯗꯨꯔꯣꯝꯗ ꯑꯗꯨꯝ ꯀꯣꯏꯔꯒꯀꯣ ꯑꯥ ꯋꯥꯛꯀꯤꯡ ꯆꯠꯅꯔꯦꯅ ꯃꯣꯏꯗꯤ ꯑꯗꯨꯝ ꯍꯧ ꯗꯨꯝ ꯑꯉꯥꯡ ꯑꯣꯏꯔꯤꯉꯩꯗꯩ ꯑꯗꯨꯝ ꯍꯧꯔꯛꯑꯦꯕ ꯃꯣꯏꯗꯣ ꯍꯥꯏꯕꯗꯤ ꯂꯩꯔꯤꯛꯇ ꯌꯥꯗ꯭ꯔꯒꯁꯨ ꯁ꯭ꯄꯣꯔꯠ ꯂꯥꯏꯟꯗꯒꯤ ꯑꯗꯨꯝ ꯃꯥ ꯀꯅꯥꯅꯤꯉꯥꯏ ꯊꯕꯛ ꯑꯣꯔ ꯀꯩꯅꯣ ꯃꯌꯨꯝ ꯄꯨꯕ ꯉꯝꯅꯤꯡꯉꯥꯏ ꯃꯁꯥꯅ ꯑꯗꯨꯃꯥꯏ ꯇꯧꯕ ꯉꯝꯅꯤꯡꯉꯥꯏ ꯍꯥꯏꯗꯨꯝ ꯂꯩꯌꯦꯕ ꯃꯣꯏꯗꯤ ꯆꯠꯄꯣꯠ ꯐꯆꯟ ꯇꯧꯕꯤꯕ ꯑꯗꯨꯒ ꯂꯩꯔꯤꯛ ꯇꯝ ꯅꯣꯏꯅ ꯀꯩꯅꯣ ꯇꯧꯒꯦ ꯍꯥꯏꯔꯗꯤ ꯇꯧꯔꯣ ꯇꯧꯅꯤꯡꯗꯗꯤ ꯇꯣꯛꯑꯣ ꯍꯥꯏꯕꯒꯤ ꯇꯥꯏꯞꯇ ꯑꯃꯨꯛ ꯐ꯭ꯔꯤ ꯑꯃ ꯂꯩꯕ ꯍꯥꯏꯕ ꯇꯥꯔꯦꯅꯦ
ꯍꯣꯏ ꯍꯣꯏ ꯍꯣꯏ ꯍꯣꯏ ꯎꯝ
ꯂꯥꯏꯔꯤꯛꯁꯨ ꯇꯝꯒꯗꯕꯅꯦ ꯀꯣꯔꯠꯁꯨ ꯆꯠꯀꯗꯕꯅꯦ ꯂꯥꯏꯔꯤꯛꯇꯨ ꯀ꯭ꯋꯥꯂꯤꯐꯤꯀꯦꯁꯟꯒꯤ ꯇꯨꯋꯦꯜ ꯂꯣꯏꯔꯣ ꯑꯗꯨꯒ ꯁ꯭ꯄꯣꯔꯠ ꯑꯃ ꯑꯗꯨꯝ ꯆꯪꯈꯤꯕ ꯌꯥꯏ ꯁꯤꯒꯨꯝꯕ ꯂꯩꯇꯦꯕ ꯑꯥꯏꯗꯤꯌꯥꯗꯨꯀꯣ
ꯗꯥꯏꯚꯔꯁꯤꯇꯤ ꯈꯔ ꯑꯣꯏꯕ ꯑꯗꯨꯒꯀꯣ ꯍꯥꯏꯗꯤ ꯑꯦꯛꯁꯄꯣꯖꯔ ꯈꯔ ꯍꯥꯏꯗꯤ ꯑꯉꯥꯡꯁꯦ ꯁ꯭ꯄꯣꯔꯠꯁꯇ ꯄꯤꯗꯕ ꯑꯉꯥꯡꯗꯣ ꯂꯥꯏꯔꯤꯛꯇ ꯇꯧꯍꯜꯂꯒꯦ ꯊꯕꯛ ꯐꯪꯍꯟꯒꯦ ꯍꯥꯏꯕꯁꯤꯗꯤ ꯌꯥꯗꯦꯕ ꯑꯗꯨꯅꯀꯣ ꯍꯥꯏꯗꯤ ꯑꯩꯈꯣꯏ ꯈꯪꯗꯕ ꯑꯃ ꯂꯩꯌꯦ ꯗꯦꯜꯂꯤꯗ ꯂꯩꯔꯝꯃꯦ ꯀꯣ ꯅꯩꯅ ꯆꯍꯤ ꯈꯔ ꯂꯩꯔꯝꯃꯦ ꯂꯩꯕ ꯀꯥꯟꯁꯤꯗ ꯑꯩꯅ ꯑꯗꯨꯝ ꯅꯨꯄꯥ ꯈꯔ ꯊꯦꯡꯅꯕꯀꯣ ꯍꯥꯏꯗꯤ ꯁ꯭ꯄꯣꯔꯠꯁ ꯆꯪꯕ ꯑꯥꯔꯃꯤꯁꯤꯡꯁꯨ ꯀꯣ ꯃꯣꯏꯁꯨ ꯍꯥꯏꯗꯤ ꯑꯩ ꯑ ꯁꯝꯅ ꯍꯥꯏ ꯀ꯭ꯔꯦ ꯍꯥꯏꯗꯤ ꯑ ꯎꯝ ꯁ꯭ꯄꯣꯔꯠꯁꯇ ꯑꯣꯏꯔꯁꯨ ꯁ꯭ꯄꯣꯔꯠꯁꯀꯤ ꯑꯣꯐꯤꯁꯥꯔ ꯂꯩꯌꯦꯀꯣ ꯁ꯭ꯄꯣꯔꯠꯁꯀꯤ ꯑꯣꯖꯥ ꯂꯩꯌꯦ ꯁ꯭ꯀꯣꯔꯠꯁꯀꯤ ꯂꯥꯏꯟꯗ ꯂꯩꯌꯦ ꯅꯠꯇ꯭ꯔꯒ ꯏꯚꯟ ꯑꯥꯔꯃꯤꯗ ꯍꯥꯏꯔꯣ ꯑꯗꯨꯝ ꯑꯗꯨꯒꯤ ꯑꯗꯨꯝ ꯔꯦꯜꯋꯦꯗ ꯍꯥꯏꯔꯒ ꯑꯃ ꯑꯗꯨꯝ ꯍꯥꯏꯗꯤ ꯃꯥꯒꯤ ꯃꯤ ꯑ ꯀꯩꯅꯣꯗꯣ ꯊꯕꯛꯁꯨ ꯑꯗꯨꯝ ꯐꯪꯈꯤꯕ ꯃꯥ ꯄꯦꯁꯟꯗꯁꯨ ꯄꯔꯁꯨ ꯇꯧꯈꯤꯕꯀꯣ ꯑꯗꯨ ꯃꯌꯥꯝꯗꯣ ꯂꯩꯕ ꯑꯩꯈꯣꯏꯗꯤ ꯑꯗꯨ ꯃꯌꯥꯝꯗꯣ ꯈꯤꯇꯪ ꯈꯪꯕ ꯋꯥꯠ ꯀꯞꯄꯒꯤꯔꯥ ꯀꯣ ꯑꯗꯨꯃꯥꯏ ꯇꯧꯔꯒ ꯑꯃꯁꯨ ꯑꯣꯏꯍꯧꯗꯕ ꯑꯃꯁꯨ ꯑꯣꯏꯍꯧꯗꯕ ꯁꯤ ꯑꯣꯏꯈ꯭ꯔꯦꯕꯀꯣ ꯑ ꯑꯗꯨꯅ ꯑꯃ ꯑꯣꯏꯔꯁꯨ ꯑꯃ ꯑꯣꯏꯔꯁꯨꯀꯣ ꯁ꯭ꯄꯣꯔꯠꯁꯇ ꯑ ꯇ꯭ꯔꯦꯟ ꯇꯧꯔꯒ ꯈꯔ ꯌꯣꯛꯈꯠꯂꯛꯄ ꯍꯥꯏꯕꯁꯤꯗꯤ ꯍꯦꯜꯠꯁꯤꯁꯨ ꯑꯗꯨꯝ ꯐꯔꯅꯤꯀꯣ ꯍꯦꯜꯠ ꯍꯦꯜꯠ ꯐꯠꯇ꯭ꯔꯗꯤ ꯂꯥꯏꯔꯤꯛ ꯇꯝꯒꯦꯔꯥ ꯑꯃ ꯑꯣꯏꯒꯦꯔꯥ ꯃꯧ ꯀꯥꯟꯅꯗꯦꯕꯀꯣ ꯂꯥꯁꯇꯀꯣ ꯑꯔꯣꯏꯕꯗꯗꯤ ꯍꯛꯆꯥꯡꯗꯣ ꯐꯖꯟ ꯁꯦꯝꯃꯒ ꯑꯗꯨ ꯍꯌꯦꯡꯋꯥꯏ ꯍꯦꯜꯠ ꯏꯁ ꯋꯦꯜ ꯍꯥꯏꯔꯦ ꯃꯥꯥꯟꯅ
ꯎꯝ ꯑꯗꯨ ꯑꯩꯗꯤ ꯑꯗꯨꯃꯥꯏꯅ ꯑꯗꯨꯒꯤꯅꯦ ꯑꯩꯗꯣ ꯑꯩꯈꯣꯏꯒꯤ ꯔꯤꯇꯥꯔ ꯆꯠꯄꯗꯣ ꯄꯥꯗꯨꯅ ꯑ ꯀꯔꯅꯦꯜ ꯅꯨꯄꯥꯗꯨꯅ ꯃꯣꯏꯗꯤ ꯑꯈꯣꯏ ꯏꯆꯤꯟꯜ ꯏꯅꯥꯎ ꯃꯩꯇꯩꯅ ꯁꯦꯝ ꯑꯈꯣꯏ ꯀꯔꯅꯦꯜꯗꯨꯁꯨ ꯃꯩꯇꯩꯅꯦꯕꯀꯣ ꯑꯗꯨꯒ ꯅꯨꯄꯥ ꯑꯃ ꯂꯥꯛꯑꯦ ꯑꯈꯣꯏꯁꯦ ꯑꯗꯨꯝ ꯄ꯭ꯔꯤ ꯇ꯭ꯔꯦꯅꯤꯡꯒꯤ ꯀ꯭ꯂꯥꯁ ꯂꯧꯕ ꯀꯥꯟꯗ ꯅꯨꯄꯥ ꯑꯃ ꯂꯥꯛꯑꯦ ꯁꯥꯔ ꯑꯩꯁꯦ ꯏꯁꯥꯃꯛ ꯇꯦꯟꯗ ꯒꯣꯜ ꯃꯦꯗꯜ ꯑꯅꯤꯔꯛ ꯂꯧꯔꯦ ꯑꯗꯨꯒ ꯑꯥꯔꯃꯤꯒꯤꯗ ꯀꯃꯥꯏꯅ ꯖꯣꯏꯟ ꯇꯧꯕ ꯌꯥꯅꯤ ꯍꯥꯏꯔꯒ ꯑꯗꯨꯗꯤ ꯑꯈꯣꯏ ꯁꯥꯔꯗꯨꯅ ꯈꯪꯕ꯭ꯔꯥ ꯃꯣꯏ ꯑꯁꯣꯝꯒꯤ ꯃꯤꯗꯨꯒ ꯋꯥꯔꯤ ꯁꯥꯟꯅꯈ꯭ꯔꯕ ꯈꯪꯕ꯭ꯔꯥ
ꯎꯝ
ꯑꯍꯥꯟꯕꯗꯤ ꯑꯈꯣꯏ ꯔꯤꯇꯥꯌꯔ ꯆꯠꯄ ꯁꯥꯔꯗꯣ ꯑꯩꯈꯣꯏ ꯑꯦꯟ ꯁꯤ ꯁꯤ ꯌꯥꯎꯔꯝꯕꯗ ꯃꯥ ꯑꯣ ꯃꯥꯗꯤ ꯔꯤꯇꯥꯌꯔ ꯆꯠꯂꯒ ꯍꯧꯖꯤꯛ ꯊꯣꯛꯂꯛꯄꯅꯦ ꯃꯥ ꯀꯩꯅꯣ ꯇꯧꯕ ꯃꯇꯝꯗꯗꯤ ꯃꯦꯖꯣꯔ ꯄꯨꯔꯛ ꯍꯪꯕ꯭ꯔꯥ ꯑꯗꯨꯗꯒꯤꯗ ꯑꯈꯣꯏ ꯊꯦꯡꯅꯕ ꯃꯇꯝꯗꯗꯤ ꯃꯥꯅ ꯇꯥꯔ ꯆꯠꯂꯒ ꯊꯣꯛꯂꯛꯄ ꯀꯥꯟꯗ ꯃꯥꯅ ꯑꯩꯈꯏꯗ ꯑꯗꯨꯝ ꯀ꯭ꯂꯥꯁ ꯂꯀꯥꯟꯗ ꯑꯈꯣꯏꯅ ꯊꯦꯡꯅꯕ ꯃꯣꯏ ꯃꯩꯇꯩ ꯅꯨꯄꯥ ꯑꯃ ꯀꯩꯅꯣꯗꯒꯤꯗꯤ ꯃꯥꯜꯂꯦ ꯃꯣꯏꯔꯥꯡꯗꯒꯤ ꯃꯥꯜꯂꯦ ꯃꯣꯏ ꯑꯗꯨꯗꯒꯤ ꯋꯦꯠ ꯂꯤꯐꯇꯤꯡꯗ ꯒꯣꯜ ꯃꯦꯗꯜ ꯑꯅꯤ ꯐꯪꯉꯦ ꯍꯥꯟꯅ ꯍꯥꯏꯕ ꯏꯁꯟꯗ ꯀꯣ
ꯎꯝ
ꯑꯗꯨꯒꯤ ꯁꯥꯔꯅ ꯃꯣꯏꯒ ꯋꯥꯔꯤ ꯁꯥꯟꯅꯕ ꯀꯥꯟꯗ ꯃꯣꯏ ꯁꯣꯝꯒꯤ ꯑꯣꯐꯤꯁꯦꯜ ꯑꯈꯣꯏꯒꯤ ꯃꯣꯏ ꯑꯥꯔꯃꯤ ꯑꯈꯣꯏꯒ ꯋꯥꯔꯤ ꯁꯥꯟꯅꯕ ꯀꯥꯟꯗ ꯃꯥꯗꯤ ꯑꯗꯨꯝ ꯗꯥꯏꯔꯦꯛ ꯖꯣꯏ ꯇꯧꯔꯦ ꯍꯟꯕ ꯌꯥꯔꯦ ꯑꯦꯛꯁꯦꯞ ꯃꯦꯗꯤꯀꯜꯗꯤ ꯑꯃꯨꯛ ꯆꯦꯛ ꯇꯧꯅꯤ ꯍꯥꯏꯅꯀꯣ
ꯑꯗꯨ ꯇꯧꯕꯅꯦ ꯑꯗꯨ ꯅꯪ ꯀꯔꯤ ꯔꯦꯖꯤꯃꯦꯟꯗ ꯌꯥꯎꯅꯤꯡꯕ꯭ꯔ ꯗꯥꯏꯔꯦꯛ ꯑꯗꯨꯃꯥꯏꯅ ꯍꯥꯏꯔꯛꯄꯅꯤꯅꯦ
ꯕ꯭ꯔꯣꯖꯦ ꯑꯦꯁꯤꯌꯥꯟꯒꯤꯗ ꯐꯪꯕ꯭ꯔꯥ
ꯍꯥ
ꯕ꯭ꯔꯣꯁꯦ ꯀꯔꯤꯗ ꯐꯪꯉꯝꯒꯦ
ꯅ ꯕ꯭ꯔꯣꯒꯤ ꯍꯧꯖꯤꯛ ꯀꯩꯅꯣ ꯑꯦꯆꯤꯞꯃꯦꯟ ꯑꯃ ꯍꯥꯏꯕꯗꯣ ꯕ꯭ꯔꯗꯔꯒꯤ
ꯑꯦ ꯑꯦꯟ ꯁꯤ ꯁꯤ ꯍꯥꯏꯕꯅꯤꯗ ꯑꯦꯟ ꯁꯤꯁꯤꯗ ꯍꯥꯟꯅ ꯌꯥꯎꯔꯝꯃꯦꯕꯀꯣ
ꯑꯣ
ꯃꯗꯒ ꯑꯗꯨꯗ ꯐꯔꯤ ꯇ꯭ꯔꯦꯅꯤꯡ ꯆꯞꯄ ꯀꯥꯟꯗ ꯑꯈꯣꯏꯒꯤ ꯁꯥꯔ ꯑꯩꯉꯣꯟꯗ ꯅꯨꯄꯥ ꯑꯃꯅ ꯑꯃꯅ ꯍꯥꯏꯕ ꯂꯥꯛꯄꯗꯣ ꯑꯗꯨ ꯇꯥꯍꯧꯋꯦ ꯍꯥꯏꯕ
ꯑꯣ ꯑꯦꯟ ꯁꯤ ꯁꯤ ꯒ꯭ꯔꯦꯗ ꯀꯌꯥ
ꯑꯩ ꯁꯤ ꯑꯩ ꯁꯤ ꯐꯥꯎꯗꯤ ꯂꯣꯏꯔꯝꯃꯦ
ꯑꯣ ꯕ꯭ꯔꯗꯔꯁꯦ ꯁꯤꯕꯥꯏꯗ ꯌꯥꯝ ꯏꯟꯇꯔꯦꯁ ꯂꯩꯕꯗꯤ ꯑꯣꯏꯕ ꯃꯥꯜꯂꯦꯀꯣ
ꯑꯁ ꯌꯥꯝ ꯂꯩꯕꯅꯤꯅꯦ ꯑꯩ ꯆꯦꯟꯕ ꯍꯥꯏꯕꯁꯦ ꯄꯨꯔꯥ ꯆꯦꯟꯕꯅꯦ ꯑꯌꯨꯛ ꯅꯨꯡꯊꯤꯟ ꯄ꯭ꯔꯤ ꯇ꯭ꯔꯦꯅꯤꯡ ꯇꯧꯕ ꯀꯥꯟ ꯑꯗꯨꯗ ꯑꯩꯒꯤ ꯇꯣꯉꯥꯟꯅ ꯑꯦꯛꯁꯇ꯭ꯔꯥ ꯀꯣ ꯑꯗꯨꯒ ꯆꯦꯟꯕ ꯃꯇꯝꯗꯁꯨ ꯑꯗꯨꯝ ꯁꯤꯜꯂ ꯑꯗꯨꯝ ꯊꯣꯛꯂꯛꯑꯦ ꯐꯪꯕ꯭ꯔꯥ ꯐꯪꯗ꯭ꯔꯁꯨ ꯀꯥꯏꯗꯦ ꯑꯗꯨꯕꯨ ꯑꯩ ꯋꯥꯈꯜꯗꯗꯤ ꯑꯗꯨꯝ ꯆꯦꯟꯕꯗ ꯊꯣꯛꯂꯛꯄ ꯍꯥꯏꯕꯁꯦ ꯑꯩꯒꯤ ꯋꯥꯈꯜꯗ ꯌꯥꯝ ꯍꯔꯥꯎꯋꯦ
ꯑꯦꯠꯁꯤꯃꯦꯟꯅ ꯑꯃꯅꯦꯕꯀꯣ ꯎꯝ ꯃꯥꯅꯦ ꯆꯦꯟ ꯆꯦꯟꯕꯗ ꯌꯥꯝ ꯂꯩꯍꯧꯕꯅꯦꯕꯀꯣ ꯆꯦꯟꯕꯁꯤꯅ ꯁꯦꯡꯕꯗꯤ ꯐꯥꯔꯁ ꯐꯤꯜꯇ꯭ꯔꯗꯣ ꯑꯗꯣ ꯑꯣꯏꯗꯣꯏꯅꯦꯕꯀꯣ ꯑꯁꯦꯡꯕꯗꯤ ꯑꯍꯥꯟꯕ ꯀꯩꯅꯣ ꯇꯣ ꯎꯝ ꯆꯦꯟꯕ ꯉꯝꯗꯔꯗꯤ ꯑꯇꯩꯗꯤ ꯎꯄꯥꯏ ꯂꯩꯇꯦ ꯀꯩꯅꯣ ꯎꯝ
ꯌꯨꯝꯗ ꯃ ꯊꯣꯂꯛꯇꯔꯒꯗꯤ
ꯄꯥꯏ ꯂꯩꯇꯦꯕ ꯎꯝ ꯇꯤ ꯑꯦꯒꯨꯝꯕ ꯑꯁꯥꯝ ꯔꯥꯏꯐꯜꯒꯨꯝꯕꯗꯤ ꯇ꯭ꯔꯥꯏ ꯇꯧꯕ꯭ꯔꯥ ꯕ꯭ꯔꯗ꯭ꯔ
ꯑꯗꯣ ꯑꯩꯗꯣ ꯇꯧꯕ ꯃꯇꯝꯐꯝꯗ ꯑꯩ ꯑꯦꯀꯥꯗꯃꯤ ꯏꯠꯁꯇꯣ ꯌꯥꯗ꯭ꯔꯦ ꯍꯥꯏꯅ ꯍꯥꯏꯕꯀꯣ
ꯑꯥ
ꯁꯤ ꯑꯗꯨ ꯃꯇꯝꯗ ꯑꯣꯜ ꯔꯤꯄꯣꯔꯠꯇ ꯆꯦꯜꯍꯜꯂꯦ ꯇꯤ ꯑꯦꯒꯤ ꯑꯍꯥꯥꯟꯕ ꯆꯦꯟꯕ ꯀꯥꯟꯗ ꯑꯗꯨꯁꯨ ꯊꯣꯛꯂꯛꯑꯦ ꯊꯂꯛꯑꯒ ꯇꯤ ꯑꯦꯒꯤꯁꯦ ꯈꯔ ꯃꯅꯨꯡꯗ ꯀꯔꯞꯁꯟ ꯂꯩꯕ ꯃꯥꯜꯂꯦꯅꯦ ꯇꯤ ꯑꯦꯒ ꯑꯁꯥꯝ ꯔꯥꯢꯐꯜ ꯍꯣꯢꯁꯦ ꯇꯤ ꯑꯦ ꯒ ꯑꯁꯥꯝ ꯔꯥꯢꯐꯜꯒꯁꯦ ꯑꯩꯈꯣꯏ ꯃꯃꯥꯡꯗ ꯆꯦꯟꯕ ꯃꯇꯝꯗ ꯂꯩꯗ ꯑꯪ ꯇꯨ ꯊꯥꯎꯖꯟ ꯁꯚꯦꯟꯇꯤꯟ ꯑꯗꯨꯋꯥꯏꯗꯀꯣ ꯆꯦꯟꯕ ꯃꯇꯝ ꯃꯇꯝꯗ ꯑꯗꯨꯝ ꯈꯪꯍꯧꯕ ꯑꯗꯨꯗ ꯑꯩꯗꯤ ꯑꯩ ꯑꯩ ꯋꯥꯈꯜꯗꯗꯤ ꯀ꯭ꯂꯥꯁ ꯇꯨꯌꯦꯜꯐ ꯂꯣꯏꯔꯒꯗꯤ ꯑꯗꯨꯝ ꯇꯨꯌꯦꯜꯐ ꯂꯣꯏꯗ꯭ꯔꯁꯨ ꯑꯩꯈꯣꯏ ꯃꯇꯝꯗꯗꯤ ꯀ꯭ꯂꯥꯁ ꯑꯦꯠ ꯀꯣ ꯅꯣꯏꯁꯨ ꯑꯗꯨꯝ ꯈꯪꯉꯝꯃꯅꯤ ꯑꯩꯈꯣꯏ ꯁꯤꯅꯤꯌꯔ ꯑꯣꯢꯕꯅꯤꯅ
ꯎꯝ
ꯑꯗꯨꯗ ꯀ꯭ꯂꯥꯁ ꯑꯦꯠꯀꯤꯁꯨ ꯆꯠꯅꯩꯌꯦ ꯍꯧꯖꯤꯛꯇꯤ ꯀ꯭ꯂꯥꯁ ꯑꯩꯠꯇꯤ ꯌꯥꯗ꯭ꯔꯦ ꯇꯦꯟ ꯀꯥꯈ꯭ꯔꯦꯅ ꯑꯗꯨ ꯃꯇꯝꯗ ꯁꯦꯝꯕ ꯃꯇꯝꯗ ꯑꯩꯗꯤ ꯀ꯭ꯂꯥꯁ ꯇꯨꯌꯦꯜꯐ ꯌꯧꯕ ꯀꯥꯟꯗ ꯃꯣꯏ